ꯇꯔꯕꯣ꯫
ꯇꯔꯦ ꯇꯔꯦ꯫
ꯎꯝ꯫ ꯀꯩꯅꯣꯒꯤꯗꯤ ꯂꯧ ꯂꯧ ꯑꯗꯨꯝ ꯆꯠꯄ ꯅꯨꯡꯉꯥꯏꯕꯅꯤꯅꯦ ꯅꯪ ꯂꯣꯛ ꯇꯧ ꯍꯥꯏꯕꯗꯨꯗ ꯑꯗꯨꯝ꯫ ꯈꯪꯗ꯭ꯔꯦ ꯍꯥꯏꯗꯤ ꯍꯧꯖꯤꯛ꯫ ꯍꯥꯏꯗꯤ ꯁꯨꯕ ꯑꯣꯏꯅ ꯍꯥꯏꯗꯤ ꯂꯧ ꯁꯨꯕ ꯆꯠꯄ ꯅꯠꯇꯕꯀꯣ ꯑꯩꯈꯣꯏꯒꯤ ꯃꯣꯏ ꯍꯧꯖꯤꯛ ꯂꯧ ꯈꯣꯏꯅꯔꯛ ꯂꯄ ꯂꯧ ꯍꯧꯖꯤꯛ ꯑꯥ ꯎꯔꯛꯄꯒꯤ ꯊꯔꯣꯏ ꯊꯣꯛꯄ ꯃꯇꯥꯡꯗꯣ꯫
ꯎꯝ꯫
ꯑꯗꯨ ꯊꯔꯣꯏ ꯈꯨꯟꯕ ꯆꯠꯄ ꯅꯨꯡꯉꯥꯏꯕꯅꯦꯕ꯫
ꯍꯣꯏ ꯑꯉꯥꯡ ꯑꯣꯏꯔꯤꯉꯩꯗꯒ ꯆꯠꯂꯛꯑꯦ ꯊꯔꯣꯏ ꯈꯨꯝꯕꯗꯣ꯫
ꯎꯝ꯫
ꯅꯨꯃꯤꯗꯥꯡ ꯇꯨꯝꯕꯗꯒꯁꯦ ꯃꯤꯠ ꯍꯦꯛ ꯎꯏꯁꯟ ꯕꯒ ꯃꯤꯠ ꯁꯤꯗ ꯊꯥꯔꯣꯏ ꯉꯥꯛꯇꯅꯤ꯫
ꯑꯗꯨꯅꯤ ꯍꯥꯏꯗꯤ ꯑꯩꯁꯨ ꯑꯗꯨꯝ ꯍꯗꯛ ꯂꯧ ꯑꯗꯨꯝ ꯁꯨꯕ ꯆꯠꯂꯦꯕꯀꯣ꯫ ꯑꯗꯨꯗ ꯊꯔꯣꯏꯁꯦ ꯈꯨꯟꯕꯒꯤ ꯃꯇꯥꯡꯁ ꯁꯨꯡꯐꯪ ꯐꯪꯗ꯭ꯔꯕ꯫ ꯂꯧꯔꯤ ꯁꯥꯕ ꯂꯧꯔꯤ ꯌꯥꯟꯕ ꯍꯥꯏꯅ ꯑꯗꯨꯝ ꯇꯧ ꯂꯩꯕꯒꯤ꯫ ꯑꯦ ꯂꯧ ꯍꯥꯏꯁꯤꯗꯤ ꯅꯨꯄꯥꯅ ꯁꯨꯅꯔꯕꯅꯤꯅ꯫ ꯅꯨꯄꯤꯁꯨ ꯑꯗꯨꯝ ꯁꯨꯕ ꯌꯥꯎꯋꯦ ꯑꯗꯨ ꯄꯥꯛꯅꯗꯤ ꯅꯨꯄꯥꯅ ꯂꯣꯏ ꯁꯨꯅꯩꯗꯅ꯫ ꯊꯔꯣꯏꯒ ꯈꯨꯟꯕ ꯑꯗꯨꯝ ꯉꯝꯗꯕꯤꯅꯦꯕ꯫ ꯍꯜꯂꯣ꯫
ꯇꯥꯏꯌꯦ ꯇꯥꯏꯌꯦ ꯊꯕꯛꯇꯨ ꯑꯃꯨꯛ
ꯑꯗꯨꯅꯤ ꯍꯥꯏꯁꯤ꯫ ꯊꯔꯣꯏꯁꯤꯁꯨ ꯆꯥꯅꯤꯡꯉꯦ ꯍꯥꯏꯗꯤ ꯊꯔꯣꯏ ꯃꯇꯝꯅꯤꯅꯀꯣ ꯍꯥꯏꯗꯤ ꯂꯧ ꯈꯥꯎ ꯈꯥꯎꯕ ꯈꯣꯠꯄ ꯑꯗꯨꯗꯃꯛꯇꯤ ꯅꯠꯇꯕꯅꯤꯅ ꯍꯧꯖꯤꯛꯇꯤ ꯂꯧ ꯎꯕꯒꯤ ꯃꯇꯝꯅꯤꯅ ꯈꯨꯟꯕ ꯐꯪꯉꯤ ꯀꯟꯗ ꯈꯨꯜꯍꯧꯗ꯭ꯔꯒꯗꯤ ꯀꯩꯅꯣꯗ ꯇꯨꯔꯦꯟꯗ ꯍꯦꯛ ꯁꯠ ꯂꯥꯎꯅ ꯆꯠꯂꯒ ꯈꯨꯟꯒꯁꯤꯒꯁꯨ ꯉꯝꯕ ꯅꯠꯇꯦꯕ꯫ ꯑ ꯃꯥꯔꯀꯦꯠꯇ ꯆꯠꯂꯒ ꯂꯩꯔꯨꯏ ꯍꯥꯏꯔꯁꯨ ꯄꯩꯁꯥꯗꯣ ꯊꯔꯣꯏꯗꯣ꯫ ꯊꯔꯣꯏ ꯇꯥꯡꯕꯩ ꯃꯇꯥꯡ ꯑꯃ ꯂꯥꯛꯈꯤꯅꯦꯕ ꯍꯧꯖꯤꯛ ꯂꯧꯒꯤ ꯃꯇꯝꯁꯦ ꯍꯥꯏꯐꯦꯠ ꯂꯣꯏ ꯁꯤꯟꯅꯔꯒꯗꯤ ꯁꯥꯁꯨ ꯑꯁꯨ ꯌꯥꯝꯅ ꯄꯤꯕ ꯄꯣꯠꯅꯦꯕ ꯈꯨꯜꯂ ꯆꯥꯕꯅ ꯐꯩ꯫
ꯌꯥꯡꯈꯩ ꯌꯥꯡꯈꯩ ꯑꯗꯨꯃꯥꯏꯅ ꯄꯤꯌꯦ ꯑꯩꯈꯣꯏ ꯁ꯭ꯋꯥꯏꯗ
ꯎꯝ ꯑꯗꯨ ꯌꯥꯡꯈꯩ ꯍꯥꯏꯔꯒꯁꯨ ꯑꯗꯨꯝ ꯇꯥꯡꯈꯠꯈꯤꯗꯣꯏꯅꯤꯗ꯫ ꯂꯧ ꯃꯇꯝ ꯑꯣꯏꯅꯕꯩꯅꯦꯕ꯫ ꯑꯩ ꯂꯧ ꯃꯇꯝ ꯑꯣꯏꯕꯅꯤꯅ ꯍꯧꯖꯤꯛꯇꯨ ꯃꯤ ꯑꯥ ꯂꯧꯕꯨꯛꯇ ꯆꯠꯂꯒ ꯊꯧꯔꯣꯏ ꯈꯨꯟꯕ ꯐꯅꯌꯥꯝ ꯌꯥꯎꯅꯔꯝꯒꯅꯦꯕ꯫ ꯑꯗꯨꯅ ꯂꯩꯕꯤꯗꯕ ꯑꯗꯨꯅ ꯍꯧꯖꯤꯛ ꯂꯧ ꯃꯇꯝ ꯑꯃꯨꯛ ꯂꯣꯏ ꯅꯔꯒꯗꯤ ꯊꯔꯣꯏ ꯆꯥꯅꯤꯡꯕ ꯀꯥꯡꯕꯨꯈꯩ ꯊꯔꯣꯏ ꯐꯅꯌꯥꯝ ꯂꯩꯅꯔꯅꯤ꯫ ꯎꯝ꯫ ꯊꯧꯔꯣꯏ ꯈꯨꯟꯕ ꯑꯣꯏꯅ ꯇꯣꯡꯈꯥꯏꯅ ꯂꯥꯛꯅꯔꯝꯗꯣꯏꯅꯤ ꯍꯧꯖꯤꯛ ꯍꯥꯏꯗꯤ ꯂꯂꯣꯟꯕꯤꯁꯤꯡ꯫ ꯀꯩꯅꯣꯗ ꯂꯧꯕꯨꯛꯇ ꯀꯨꯝꯃ ꯀꯨꯝꯃ ꯍꯧꯖꯤꯛ ꯃꯅꯌꯥꯝ ꯈꯨꯟꯅꯔꯝꯒꯗꯣꯏꯅꯤ꯫ ꯑꯗꯨꯗꯨꯒ ꯊꯔꯣꯏꯁꯤꯡꯗꯨ ꯐꯖꯅ ꯍꯥꯏꯗꯤ ꯇꯤꯡꯉꯒ ꯃꯆꯤ ꯑꯃꯗ ꯊꯝꯗꯣꯏꯅꯦꯕ꯫ ꯊꯔꯣꯏ ꯇꯥꯡꯈꯠꯄ ꯌꯥꯕ ꯃꯇꯝꯗꯨꯗ ꯑꯃꯨꯛ ꯃꯣꯏꯅ ꯑꯃꯨꯛ ꯌꯣꯜꯛꯀꯗꯣꯏꯅꯤ꯫
ꯊꯝꯕ ꯌꯥꯗꯥꯔꯅꯦ ꯊꯔꯣꯏꯖꯦ ꯈꯨꯜꯂꯒ
ꯎꯝ ꯑꯗꯨꯝ ꯊꯝꯕ ꯌꯥꯏ ꯊꯝꯕ ꯌꯥꯏ ꯍꯥꯏꯗꯤ꯫ ꯑ ꯖꯒꯥ ꯑꯝꯗ ꯂꯩꯈꯣꯝ ꯀꯔꯤ ꯀꯔꯤ ꯍꯥꯞꯆꯤꯜꯂꯒ ꯀꯣ꯫ ꯐꯖꯅ ꯊꯝꯕ ꯌꯥꯏꯌꯦꯕ ꯎꯝ ꯍꯥꯏꯗꯤ ꯂꯩ ꯍꯣꯝ ꯑꯣꯏꯅ ꯑ ꯇꯞ ꯇ ꯑꯣꯏꯖꯨꯅꯦ ꯇꯞ ꯈꯤꯇꯪ ꯆꯥꯎꯕ ꯑ ꯀꯩꯅꯣ ꯑ ꯀꯩꯅꯣ ꯃꯔꯤ ꯃꯉꯥꯃꯨꯛ ꯊꯝꯃꯒ ꯑꯗꯨꯗ ꯂꯩꯕꯥꯛꯇꯣ ꯐꯖꯅ ꯍꯥꯞꯄꯤꯒ꯭ꯔꯒ ꯑꯗꯨꯗ ꯑꯗꯨꯝ ꯊꯥꯗꯒꯤ
ꯎꯝ
ꯑꯗꯨ ꯑꯣꯏꯔꯗꯤ ꯏꯁꯤꯡꯗꯨꯁꯨ ꯑꯗꯨꯝ ꯍꯥꯞꯄꯤꯔꯒ ꯏꯁꯤꯡ ꯌꯥꯝ ꯀꯥ ꯍꯦꯟꯅ ꯌꯥꯝ ꯍꯦꯟꯖꯤꯟꯅ ꯍꯥꯞꯄꯁꯨ ꯌꯥꯗꯦ ꯏꯁꯤꯡꯁꯦ ꯑꯗꯨꯒ ꯏꯁꯤꯡꯁꯤꯁꯨ ꯃꯣꯏ ꯍꯥꯞꯀꯗꯣꯏꯁꯤ ꯌꯥꯝ ꯌꯥꯝ ꯀꯥ ꯍꯦꯟꯅ ꯂꯨꯕ ꯏꯁꯤꯡꯁꯨ ꯌꯥꯗꯦ ꯌꯥꯝ ꯌꯥꯝꯅ ꯅꯩꯕ ꯏꯁꯤꯡꯁꯨ ꯌꯥꯗꯦ ꯑꯗꯨꯒ ꯂꯩꯕꯥꯛꯁꯤꯖꯨ ꯑꯩꯈꯣꯏꯒꯤ ꯑꯥ ꯀꯩꯅꯣꯗꯒꯤ ꯍꯦꯛꯇ ꯂꯧꯕꯨꯛꯇꯩ ꯒꯤ ꯄꯨ ꯂꯥꯛꯑꯦ ꯍꯥꯏꯔꯒ ꯑꯩꯈꯣꯏ ꯍꯥꯔ ꯌꯥꯎꯕ ꯀꯩꯅꯣ ꯂꯩꯕꯥꯛ ꯀꯔꯤ ꯀꯔꯤ ꯍꯥꯏꯗꯤ ꯂꯧꯒꯤ ꯀꯩ ꯀꯩ ꯀꯥꯞꯄ ꯂꯣꯏꯒ꯭ꯔꯕ ꯂꯩꯕꯥꯛ ꯀꯩꯀꯥꯁꯦ ꯍꯥꯞꯄ ꯌꯥꯗꯦ
ꯎꯝ
ꯈꯔ ꯑꯗꯨꯝ ꯅꯦꯆꯔꯦꯜ ꯑꯣꯏꯕ ꯂꯩꯕꯥꯛ ꯑꯗꯨꯝ ꯀꯣꯠꯂꯒ ꯅꯨꯡ ꯀꯩꯀꯥꯁꯨ ꯄꯥꯛ ꯌꯥꯎꯗꯕ ꯑꯗꯨꯗ ꯑꯗꯨꯝ ꯅꯥꯄꯤ ꯁꯤꯡꯕꯤ ꯈꯔ ꯑꯗꯨꯝ ꯊꯥꯗꯔꯒ ꯑꯗꯨꯝ ꯅꯝꯁꯤꯜꯂ ꯁꯨꯝ ꯊꯝꯕ ꯑꯗꯨ ꯑꯣꯏꯗꯤ ꯑꯗꯨꯝ ꯀꯨꯏꯅ ꯊꯝꯕ ꯌꯥꯏꯑꯦꯕ
ꯍꯣꯏ ꯎꯝ ꯃꯌꯨꯝꯗꯧꯅ ꯑꯗꯨꯝ ꯂꯧꯕꯨꯛꯛꯇꯧꯅ
ꯃꯥꯅꯦ ꯑꯗ꯭ꯋꯥꯏ ꯀꯣꯏꯆꯠ ꯆꯠ ꯁꯥꯟꯅ ꯂꯩꯒꯗꯣꯏꯅꯦ ꯑꯗꯨꯃꯥꯏꯅꯅꯦꯕ ꯃꯣꯏꯁꯨ ꯍꯥꯏꯗꯤ ꯍꯦꯛꯇ ꯄꯪꯌꯣꯟ ꯌꯣꯟꯕꯁꯨ ꯀꯥꯟꯅꯗꯝꯅꯤꯅ ꯃꯣꯏꯖꯨ ꯑꯗꯨꯃꯥꯏ ꯌꯣꯛꯑ ꯊꯝꯃꯒ ꯊꯔꯣꯏ ꯇꯥꯡꯈꯠꯄ ꯌꯥꯕ ꯍꯥꯏꯗꯤ ꯌꯥꯡꯈꯩ ꯄꯤꯔꯝꯕꯗꯣ ꯆꯥꯝ ꯌꯥꯡꯈꯩ ꯄꯤꯈꯠꯄ ꯌꯥꯕ ꯆꯅꯤ ꯄꯤꯕ ꯌꯥꯕ ꯃꯇꯝꯗꯨꯗ ꯀꯧꯇꯥ ꯑꯃꯃꯝꯗ ꯆꯥꯝ ꯌꯥꯡꯈꯩ ꯄꯤ ꯀꯧꯇꯥ ꯑꯃꯃꯝ ꯆꯅꯤ ꯄꯤꯌꯦꯅ ꯍꯥꯏꯔꯝꯗꯥꯏ ꯃꯇꯝꯗꯨꯗ ꯌꯣꯜꯂꯛꯀꯗꯨꯏꯅꯦ ꯑꯗꯨ ꯐꯅꯌꯥꯝ ꯈꯨꯜꯂꯒ ꯍꯨꯖꯤꯛ ꯃꯣꯏꯒꯤ ꯊꯝꯃꯝꯗꯣꯏ ꯑꯪꯗꯦꯅꯦ ꯋꯥꯛꯀꯤꯡ ꯀꯩꯀꯥꯗꯤ ꯆꯦꯟꯗ꯭ꯔꯣ
ꯎꯝ ꯆꯦꯟꯗꯦ
ꯆꯦꯟꯗꯤꯌꯦ
ꯎꯝ
ꯆꯦꯟꯕ ꯌꯥꯗ꯭ꯔꯅꯦ ꯋꯥꯛꯀꯤꯡ ꯍꯧꯖꯤꯛꯀꯥꯟ ꯋꯥꯛꯀꯤꯡ ꯆꯦꯟ ꯅꯨꯡꯉꯥꯏꯔꯗꯨꯗꯤ
ꯋꯥꯛꯀꯤꯡꯗꯣ ꯏꯇꯣꯝ ꯆꯦꯜꯂꯨ ꯌꯥꯕ ꯅꯠꯇꯦꯗꯅ
ꯀꯤꯡꯕꯨ ꯅꯃꯥꯟꯅꯕꯤ ꯃꯈꯩ ꯐꯠ ꯀꯧꯁꯤꯜꯂꯅꯤ ꯑꯗꯨꯒ ꯃꯣꯏ ꯀꯅꯥ ꯀꯅꯥ ꯆꯦꯟꯅꯤꯡꯕ ꯌꯥꯎꯕꯅꯣ
ꯁ꯭ꯋꯥꯏꯗ ꯑꯅꯛꯄꯗ
ꯍꯥꯥ
ꯑꯅꯛꯄꯗ ꯏꯃꯥꯟꯅꯕꯤꯒ ꯑꯝꯇ ꯂꯩꯇꯦꯕ
ꯀꯩꯅꯣꯒꯤ ꯂꯩꯀꯥꯏꯒꯤ ꯑꯝꯇ ꯂꯩꯇꯕ
ꯂꯩ ꯂꯩꯇ ꯃꯝ ꯂ ꯄꯅꯒ
ꯁꯤꯅꯤꯅꯦ
ꯌꯥ
ꯅꯨꯄꯥ ꯅꯨꯄꯤ ꯈꯦꯗꯁꯦ ꯑꯣ ꯂꯥꯛꯑꯦ ꯂꯥꯛꯑꯦ ꯍꯅꯁꯛꯆꯥ ꯑꯕ ꯀꯧꯔ ꯀ
ꯎꯝ
ꯎꯝ ꯁꯣꯝꯅ ꯄꯣꯠ ꯄꯥꯏꯗꯕ ꯑꯩꯅ ꯑꯗꯨꯅꯤ
ꯌꯥꯝ ꯆꯦꯡꯗꯤ ꯌꯥꯝ ꯊꯦꯡꯉꯦ ꯆꯥꯛꯁꯦ ꯑꯅꯥꯕꯕꯨꯗꯤ ꯕꯨ
ꯍ ꯀꯧꯔꯁꯤ
ꯑꯩꯈꯣꯏꯗꯤ ꯆꯥꯛꯁꯦ ꯄꯨꯡ ꯅꯤꯄꯥꯟ ꯑꯗꯨꯗꯥꯋꯥꯏ ꯑꯗꯨꯝ ꯆꯥꯏ
ꯎꯝ ꯑꯗꯨꯝ ꯌꯥꯏꯗ ꯉ ꯀꯟ ꯊꯦꯡꯅꯖꯕꯁꯨ ꯐꯕ ꯅꯠꯇꯦꯕ ꯑꯩꯈꯣꯏꯁꯤꯁꯨ ꯍꯥꯏꯗꯤ ꯍꯥꯏꯕꯒꯤ ꯋꯥꯅꯤ ꯑꯗꯨ ꯑꯩꯈꯣꯏꯅ ꯆꯥꯔꯤꯁꯤꯁꯨ ꯆꯥꯡ ꯑꯃꯝꯗ ꯆꯥꯏ ꯍꯥꯏꯔꯒꯁꯨ ꯑꯗꯨꯝ ꯉꯟꯅ ꯆꯥꯊꯣꯛꯍꯧꯕ ꯐꯩꯑꯕ
ꯎꯝ
ꯑꯗꯨꯒ ꯅꯍꯥꯟꯈꯩꯕꯨꯗꯤ ꯑꯗꯨꯝꯅ ꯍꯦꯟꯅ ꯆꯥꯏꯌꯦ ꯍꯥꯏꯗꯤ ꯍꯥꯟꯅ ꯁꯦ ꯀꯨꯏꯗ꯭ꯔꯤꯉꯩꯗꯣ ꯑꯩꯈꯣꯏ ꯑꯌꯥꯝꯕ ꯅꯥꯕꯁꯦ ꯅꯨꯃꯤꯠ ꯅꯤꯅꯤ ꯍꯨꯝꯅꯤ ꯈꯛꯇ ꯉꯥꯏꯔꯦꯕ
ꯑꯅꯥꯕ ꯌꯥꯎꯁꯦ ꯋꯥꯗꯤ ꯋꯥꯕꯥ
ꯕꯦꯔꯒꯦ ꯑꯂꯒꯦ ꯊꯥꯁ ꯊꯧ ꯃꯣꯏꯅꯗꯤ ꯈꯟꯗ꯭ꯔꯤꯕ
ꯑꯗꯨꯝ ꯄꯨꯡ ꯁꯨꯗ꯭ꯔꯁꯨ ꯌꯥꯕꯨꯗꯤ ꯌꯥꯕꯅꯦꯕ ꯀꯛꯄꯗꯣ ꯄꯩꯁꯥ ꯌꯥꯝ ꯐꯪꯗꯣꯏꯁꯦ
ꯑ ꯁꯨꯝ ꯑꯗꯨ ꯋꯥꯔꯤ ꯇꯧꯗ ꯑꯗꯨꯝ ꯈꯪꯉꯦꯗꯅ
ꯑꯝ ꯅꯪ ꯒ꯭ꯔꯦꯖꯨꯋꯦꯁꯟꯗꯤ ꯆꯍꯤ ꯁꯣꯛ ꯀꯌꯥꯗ ꯂ
ꯔꯤꯖꯦꯁꯟꯁꯦ ꯇꯨ ꯊꯥꯎꯖꯟ ꯇ꯭ꯋꯦꯟꯇꯤ ꯇꯨꯗꯔ ꯇ꯭ꯋꯦꯟꯇꯤ ꯊ꯭ꯔꯤꯗ ꯑꯗꯨꯝ ꯂꯣꯏꯈꯔꯦ
ꯑꯩꯅ ꯍꯟꯕ ꯃꯥꯜꯂꯦ ꯅꯪꯉꯣꯟꯗꯒꯤ ꯑꯩ ꯇ꯭ꯋꯦꯟꯇꯤ ꯋꯥꯟꯗ ꯂꯣꯏ ꯎꯝ
ꯀꯩꯅꯣꯁꯦ ꯀ꯭ꯂꯥꯁꯁꯦ ꯑꯩꯗꯤ ꯑꯗꯨꯝ ꯍꯟꯖꯤꯜꯂꯛꯄ ꯐꯅꯌꯥꯝ ꯌꯥꯎꯈ꯭ꯔꯦꯕ ꯀꯩꯅꯣꯗ ꯑꯩ ꯁ꯭ꯀꯨꯜꯒꯤ ꯇꯥꯏꯃꯤꯡꯗ
ꯎꯝ
ꯑꯗꯨꯅ ꯍꯟꯖꯤꯜꯂꯛꯄꯗ ꯀꯣꯂꯦꯖꯇꯣ ꯌꯥꯝ ꯊꯦꯡꯅ
ꯎ
ꯇꯃꯛꯄ
ꯎꯝ
ꯑꯗꯨꯒꯤ ꯑꯩ ꯆꯍꯤ ꯍꯥꯏꯔꯤꯅꯦ ꯑꯩ ꯆꯍꯤꯒ ꯅꯪ ꯀꯣꯂꯦꯖ ꯒꯥꯔꯤꯕ ꯁꯤꯒ ꯑꯊ ꯈꯦꯠꯅꯔꯦꯅ
ꯇꯏ ꯀꯌꯥꯁꯅꯒꯦ
ꯆꯍꯤꯁꯦ ꯍꯜꯂꯝꯕꯕꯨꯗꯤ ꯌꯥꯏ ꯑꯩꯅ ꯑꯃꯨꯛ ꯆꯍꯤ ꯑꯁꯦꯡꯕꯩꯗꯨꯕꯨꯗꯤ ꯆꯍꯤꯁꯤ ꯀꯩꯅꯣ ꯅꯥꯏꯟꯇꯤꯟ ꯅꯥꯏꯟꯇꯤ ꯅꯥꯏꯟꯅꯦꯕꯣ
ꯑ
ꯍꯥꯥ
ꯑꯩꯁꯨ ꯅꯥꯏꯟꯇꯤꯟ ꯅꯥꯏꯟꯇꯤ ꯅꯥꯏꯟꯅꯦꯕ
ꯍ ꯑꯗꯨꯗꯤ ꯁꯣ ꯑꯗꯨꯗꯤ
ꯎꯝ
ꯅꯥꯏꯟꯇꯤꯟ ꯑꯩꯅꯥꯏꯠꯇꯤ ꯅꯥꯏꯟꯒꯤ ꯁꯦꯞꯇꯦꯝꯕꯔꯗ ꯑꯣꯏꯌꯦꯕ
ꯑꯩꯅꯗꯤ ꯈꯔ ꯍꯜꯂꯦ ꯊꯥ ꯑꯍꯨꯝꯨꯛ
ꯕꯦꯁꯁꯤ ꯑꯣꯏꯗꯣꯏꯅꯤ ꯊꯥꯗ ꯍꯟꯅꯕ ꯑꯣꯏꯕ ꯈꯪꯗꯦꯗ ꯍꯧꯖꯤꯛꯀꯥꯟꯒꯤ ꯁꯦꯡꯉꯗ ꯑꯩꯈꯣꯏ ꯅꯥꯏꯟꯇꯤꯟꯒꯤ ꯑꯦ ꯑꯦ ꯀꯩꯅꯣꯗ ꯄꯣꯂꯝꯝꯁꯦ ꯐꯔꯕꯅꯤ ꯍꯧꯖꯤꯛ ꯃꯇꯝꯁꯤ ꯄꯣꯛꯑꯝꯕꯅꯤꯗꯣ ꯃꯤꯠ ꯑꯣꯏꯁꯤꯜꯂꯒ ꯈꯥꯡꯈꯤꯕ ꯖꯥꯠꯅꯦꯗ ꯍꯧꯖꯤꯛ ꯇꯧꯅꯔꯤ ꯃꯌꯥꯝ
ꯎꯝ
ꯑꯉꯥꯡꯅꯤꯡ ꯅꯤ ꯄꯨꯔꯥ ꯒ꯭ꯌꯥꯟ ꯃꯌ‌ꯦꯟ ꯇꯥꯗꯕꯖꯥꯠꯅꯤ ꯍꯥꯏꯗꯤ ꯍꯣꯏ ꯃꯇꯝꯕꯨꯗꯤ ꯃꯇꯝꯒꯤꯅꯤꯀꯣ ꯍꯥꯏꯗꯤ ꯊꯥꯏꯅ ꯃꯇꯝꯗꯁꯨ ꯑꯗꯨꯝ ꯍꯧꯖꯤꯛ ꯑ ꯉꯥꯎꯔꯤꯕ ꯍꯧꯖꯤꯛ ꯂꯥꯡꯉꯤꯕ ꯃꯌꯥꯝꯁꯨ ꯑꯗꯨꯝ ꯇꯧꯔꯝꯒꯅꯤ ꯍꯥꯏꯔꯒꯁꯨ ꯊꯥꯏꯅꯒꯤꯗꯨꯒ ꯍꯧꯖꯤꯛꯀ ꯑꯃꯨꯛ ꯌꯦꯡꯅꯔꯛꯄꯗꯗꯤ ꯊꯥꯏꯅꯒꯤꯗꯨꯅ ꯌꯥꯝ ꯊꯤꯅ ꯆꯝꯃꯦꯕ
ꯎꯝ
ꯍꯨꯖꯤꯛꯀꯤꯁꯦ ꯑꯃꯨꯛ ꯃꯣꯏꯒꯤ ꯃꯈꯥ ꯇꯥꯔꯛꯄꯁꯤꯡꯁꯤꯅ ꯑꯃꯨꯛ ꯌꯦꯡꯉꯛꯄꯗ ꯍꯧꯖꯤꯛꯀꯤ ꯑꯃꯨꯛ ꯂꯩꯔꯤꯕ ꯑꯉꯥꯡꯁꯤꯡꯁꯤꯅ ꯑꯃꯨꯛ ꯍꯦꯟꯅ ꯑꯃꯨꯛ ꯆꯝꯗꯣꯏꯅꯦꯕ ꯃꯣꯏꯗꯒꯤꯗꯤ ꯑꯃꯨꯛ ꯃꯥꯏ ꯃꯥꯏ ꯇꯥꯛꯀꯛ ꯇꯥꯛꯀꯛ ꯀꯥꯏꯗꯨꯅꯦ
ꯑꯅꯧ ꯑꯅꯧꯕ ꯃꯤꯔꯣꯜꯁꯤꯡꯁꯤꯅ ꯑꯗꯨꯝ ꯍ‌ꯦꯟ
ꯑꯥ ꯍꯥꯏꯗꯤ ꯑꯗꯨꯝ ꯑ ꯃꯥꯏ ꯃꯥꯏ ꯃꯇꯝ ꯃꯇꯝꯒꯤ ꯆꯥꯎꯈꯠꯂꯛꯄꯒꯤ ꯆꯥꯎꯈꯠꯂꯛꯄ ꯍꯥꯏꯗꯤ ꯁꯨꯝ ꯃꯥꯥꯏ ꯃꯥꯏꯒꯤ ꯑ ꯀꯩꯅꯣ ꯅꯣꯂꯦꯖꯇꯣ ꯁꯨꯝ ꯍꯦꯟꯒꯠꯂꯛꯄꯗꯣ ꯍꯧꯖꯤꯛꯇꯤ ꯑꯉꯥꯡ ꯃꯆꯥ ꯕꯤ ꯇꯅꯥꯎ ꯐꯥꯎꯕ ꯐꯅꯌꯥꯝ ꯈꯪꯉꯝꯅꯦꯕ ꯐꯣꯟꯗ ꯑꯗꯨꯝ ꯄꯥꯏꯔꯦ ꯂꯩꯔꯒ ꯑꯗꯨꯝ ꯁꯤ ꯇꯧꯅꯤ ꯁꯤ ꯇꯧꯅꯤ ꯃꯣꯏꯅꯕꯨ ꯍꯦꯟꯅ ꯈꯪꯉꯝꯅ‌ꯦꯕ ꯈꯪꯕꯩ ꯆꯥꯡꯖ‌ꯦ ꯑꯃꯨꯛ ꯋꯥꯡꯈꯠꯂꯕꯅꯤꯅ ꯃꯣꯏ ꯃꯇꯝꯗ ꯑꯃꯨꯛ ꯃꯣꯏꯗ ꯑꯃꯨꯛ ꯍ‌ꯦꯟꯒꯤꯗꯣꯏꯅꯦꯕ ꯍꯧꯖꯤꯛꯀꯤ ꯂꯩꯔꯤꯕ ꯅꯍꯥꯁꯤꯡꯁꯤꯅ ꯑꯃꯨꯛ ꯆꯥꯡ ꯑꯝꯗ ꯑꯗꯨꯝ ꯂꯩꯍꯧꯗꯣꯏꯅꯦꯕ ꯎꯝ ꯈꯔ ꯈꯔ ꯈꯔ ꯍꯦꯟꯅꯔ ꯆꯠꯄ ꯍꯥꯏꯗꯣ ꯑꯗꯨꯝ ꯑꯗꯨꯒꯤ ꯃꯑꯣꯡꯗ ꯂꯥꯛꯑꯅꯤ ꯎꯝ ꯈꯔꯥ ꯂꯩꯔꯒꯗꯤ ꯍꯂꯣ
ꯍꯥꯏꯌ‌ꯦ ꯇꯥꯏꯌ‌ꯦ
ꯑꯣ ꯑꯩ ꯍꯥꯏ ꯇꯨꯃꯤꯟ ꯇꯨꯃꯤꯟ ꯂꯩꯒꯔꯤꯗꯨꯕ‌ꯣ
ꯑꯩ ꯀꯣꯟꯖ‌ꯦ ꯇꯠꯈ꯭ꯔꯥꯕ꯭ꯔꯥ ꯑꯩꯅ
ꯈꯜꯂꯤꯅꯤꯅꯦ
ꯍꯧꯖꯤꯛꯀꯥꯟꯗꯤ ꯀꯩ ꯀꯩ ꯃꯊꯦꯡꯅꯗꯤ ꯍꯥꯎꯔꯤꯕ
ꯌꯦꯟꯖꯥꯡꯖ‌ꯦ ꯆꯅꯤ ꯍꯥꯎꯋꯦ ꯑꯗꯨꯅꯤ ꯁꯧꯒꯔꯤꯗꯤ ꯁꯨꯡꯍꯥꯎ ꯍꯥꯎꯇ꯭ꯔꯦ
ꯀꯔꯤꯒꯤꯅꯣꯅꯦ ꯅꯪ ꯁꯧꯒꯔꯤ ꯑꯁꯨꯛ ꯌꯥꯝ ꯑꯁꯨꯛ ꯌꯥꯝ ꯅꯨꯡꯁꯤꯒꯤꯗ꯭ꯔꯤꯁꯤ ꯅ
ꯍꯥꯟꯅꯕꯨꯗꯤ ꯑꯗꯨꯝ ꯍꯥꯎꯋꯦꯕ ꯑꯗꯣ ꯂꯣꯛ ꯈꯔ ꯊꯨꯡꯕꯖ‌ꯦ
ꯑꯥ ꯑꯗꯨꯒꯤ
ꯀꯩꯅꯣ ꯆꯝꯐꯨꯠ ꯀꯨꯝꯕꯗꯤ ꯈꯔ ꯑꯗꯨꯝ ꯍꯥꯎꯋ‌ꯦ
ꯎꯝ ꯑꯗꯨꯒ ꯍꯥꯎꯕꯗꯗꯤ ꯀꯩꯅꯣꯁꯨ ꯑꯗꯨꯝ ꯍꯥꯎꯔꯦꯗꯅ ꯑꯗꯨꯝ ꯆꯝꯅ ꯆꯥꯔꯛꯄꯗꯨꯗꯤ ꯑꯩ ꯅꯨꯡꯁꯤ ꯗꯥꯛ
ꯍꯣꯏ
ꯅꯨꯡꯁꯤꯗꯥꯛꯁꯨ ꯑꯗꯨꯝ ꯍꯥꯎꯔꯦ ꯑꯗꯨꯝ ꯁꯧꯒꯔꯤꯒꯤ ꯍꯥꯎꯕ ꯑꯃ ꯂꯩꯕꯅꯦ ꯁꯧꯒꯔꯤ ꯍꯥꯎꯕ ꯑꯃꯅ ꯑꯩꯈꯣꯏ ꯃꯣꯔꯣꯛ ꯃꯣꯔꯣꯛ ꯃꯣꯔꯣꯛ ꯑꯇꯦꯛꯄꯒ ꯅ ꯅꯥꯀꯟꯗ ꯆꯤꯛꯑꯒ ꯑꯗꯨꯒ ꯃꯍꯤ ꯊꯛꯄꯗꯣ ꯂꯨꯞꯄ ꯂꯨꯞꯄꯒ
ꯃꯣꯔꯣꯛ ꯃꯣꯔꯣꯛꯁꯦ ꯑꯉꯥꯡ ꯑꯣꯏꯅ ꯌꯥꯝ ꯄꯥꯝꯃꯝꯃꯦꯕ ꯉꯥ ꯉꯥꯗꯨꯏꯟꯊꯣꯛ ꯑꯒ ꯃꯣꯔꯣꯛ ꯃꯦꯠꯄꯗꯨ ꯆꯤꯡꯖꯜꯂꯝꯃꯤꯅꯤ ꯍꯧꯖꯤꯛꯁꯤꯅ ꯃꯣꯔꯣꯛ ꯁꯦ ꯆꯥꯅꯤꯡꯉꯛꯇ꯭ꯔꯦꯕ
ꯃꯇꯝꯅꯅꯤꯅꯦ
ꯈꯪꯗꯦ ꯑꯍꯜ ꯑ‌ꯣꯏꯁꯜ ꯂꯛ ꯄꯩꯔ ꯀꯩꯅꯅ‌ꯣ
ꯃꯇꯝꯖ‌ꯦ ꯏꯟꯗ꯭ꯔꯤ ꯌꯥꯁꯤꯜꯂꯛꯇꯕꯒꯤꯅꯤ ꯃꯇꯝ ꯑꯃ ꯑꯣꯏꯁꯤꯜꯂꯛꯄꯩꯅꯤ
ꯑꯩꯈꯣꯏꯒꯤ ꯑꯩꯈꯣꯏꯒꯤ ꯃꯄꯥꯟꯗꯗꯤ ꯑꯗꯨꯝ ꯂꯨ ꯅꯥꯟꯅ ꯂꯩꯖꯕ ꯃꯅꯨꯡꯗꯗꯤ ꯑꯗꯨꯝ ꯆꯍꯤꯒꯤ ꯃꯇꯨꯡ ꯏꯟꯅ ꯁꯨꯝ ꯌꯥꯁꯤꯜꯂꯛꯇꯕ